ꯌꯥꯝꯝꯕ ꯀꯂꯒꯦ
ꯑꯁꯅꯥ ꯍꯧꯖꯤꯛꯁꯦ ꯑꯩꯁꯦ ꯀꯩꯅꯣ ꯇꯧꯔꯦ ꯀꯩꯅꯣ ꯋꯀꯤꯡ ꯆꯠꯂꯤ
ꯑꯣ ꯑꯗꯣ ꯑꯌꯥꯝꯕ ꯀꯩꯅꯣꯅꯦ ꯀꯩꯅꯣ ꯍꯥꯏꯖꯒꯦ ꯇꯧꯕꯅꯤꯅꯦ
ꯑ ꯏꯅꯦ
ꯄꯨꯡ ꯀꯌꯥ ꯍꯥꯏ ꯇꯣꯅꯣꯡꯔꯥꯛ ꯇꯤꯡꯁꯤꯕꯣ
ꯈꯪꯗꯦꯅꯦ ꯆꯞ ꯆꯥꯕ ꯑꯩꯒꯤ ꯁꯨꯝ ꯋꯥꯒꯤꯡ ꯆꯠꯈꯤꯗꯩꯗꯤ ꯄꯪꯀꯦꯠꯇ ꯆꯠꯂꯤꯅꯦ
ꯏꯌꯥꯝꯕ ꯍꯣꯏꯗꯁꯨ ꯔꯦꯟꯗꯣ ꯑꯩꯈꯣꯏꯁꯨ ꯄꯪꯪꯂꯥ ꯂꯥꯞꯇ꯭ꯔꯕꯅꯤꯅ ꯅꯅꯥꯎꯅ ꯍꯥꯏꯅꯤꯡꯉꯤꯁꯤꯅ ꯏꯌꯥꯝꯕ ꯍꯣꯏ ꯍꯌꯦꯡꯁꯦ ꯑ ꯑꯃꯨꯇꯪ ꯂꯝꯖꯦꯟ ꯆꯜꯂꯨꯁꯦꯅ ꯍꯥꯏꯒꯦ ꯇꯧꯕ
ꯌꯥꯏ ꯀꯩꯅꯣꯅꯦ ꯀꯔꯝꯉꯥꯟꯅ ꯆꯡꯁ ꯍꯥꯏꯅꯣ ꯅꯞ ꯌꯦꯟꯁꯤꯦꯅ ꯃꯒꯥꯏꯗꯨꯗꯤ ꯍꯣꯏ ꯑꯗꯨꯝ ꯇꯧ ꯇꯧꯔꯛꯑꯅꯤ
ꯏꯌꯥꯝꯕ ꯍꯣꯏ ꯄꯨꯡ ꯀꯌꯥ ꯀꯌꯥꯗ ꯍꯧꯒꯠꯂꯤꯅꯣ ꯌꯥꯝꯕꯩ ꯌꯥꯍꯧꯖꯦ ꯄꯨꯡ ꯀꯌꯥꯗ ꯍꯧꯒꯠꯀꯦ
ꯑ ꯑꯩꯈꯣꯏ ꯊꯕꯛ ꯂꯩꯇꯔꯗꯤ ꯄꯨꯡ ꯃꯥꯄꯟ ꯇꯔꯥꯕꯧ ꯇꯨꯝ
ꯑꯁ ꯏꯃꯥꯏ ꯄꯦꯝꯃ ꯑꯗꯨꯗꯤ ꯍꯌꯦꯡꯁꯦ ꯃꯔꯤ ꯑꯗꯥꯏꯗ ꯍꯧꯒꯠꯂꯒ ꯆꯦꯟꯕ ꯌꯥꯒꯗ꯭ꯔꯣ
ꯍꯩ ꯃꯔꯤꯗꯨꯗꯤ ꯉꯟꯃꯜꯂꯤ ꯆꯩꯂꯤꯆ ꯌꯥꯅꯤ
ꯌꯥꯅꯤ ꯑꯗꯨꯗ ꯑꯩꯅ ꯍꯥꯏꯅꯤꯡꯉꯤꯗ ꯃꯔꯤ ꯑꯗꯨꯋꯥꯏꯗ ꯍꯧꯒꯠꯂꯒ ꯆꯦꯟꯕꯕꯨꯗꯤ ꯃꯉꯥ ꯈꯔ ꯍꯦꯟꯒꯠꯂꯛꯄ ꯑꯗꯨꯋꯥꯏꯗ ꯆꯦꯟꯕ ꯌꯥꯏꯗꯅ
ꯃꯉꯥꯗꯒꯤ ꯊꯣꯛꯈꯤꯕ ꯑꯗꯣ ꯍꯧꯒꯠꯄꯨꯗꯤ ꯃꯔꯤ ꯃꯔꯤ ꯑꯗꯨꯋꯥꯏ ꯍꯧꯒꯠꯂꯣ ꯀꯩ ꯇꯧꯔꯒ ꯕꯔꯁ ꯅꯨꯡ ꯇꯧꯔꯒ
ꯑꯗꯨ ꯑ ꯑꯗꯨ ꯑꯗꯨ ꯍꯥꯏꯒꯦ ꯇꯧꯅꯤꯗꯥ
ꯑꯣꯏꯅꯦ
ꯍ ꯍꯧꯖꯤꯛꯁꯤꯕꯨ ꯏꯌꯥꯝꯕ ꯀꯌꯥꯝ ꯀꯨꯏꯔꯒꯦ ꯆꯦꯟꯕ ꯋꯥꯛꯀꯤꯡ ꯆꯠꯄ ꯍꯧꯕꯁꯤꯕꯣ ꯉꯁꯤꯒꯤ
ꯋꯥꯀꯤꯡ ꯅꯨꯡꯇꯤ ꯅꯨꯃꯤꯗꯥꯡ ꯋꯥꯔꯝꯒ ꯡ ꯆꯠꯂꯤꯗ ꯑꯗꯣ ꯑꯗꯨꯝ ꯂꯦꯞꯄꯁꯨ ꯌꯥꯎꯋꯤꯗ ꯅꯣꯡ ꯐꯥꯗꯣꯛ
ꯏꯌꯥꯝꯕ ꯍꯣꯏꯒꯤ ꯄꯨꯟꯁꯤꯁꯦ ꯑꯩꯈꯣꯏ ꯑꯦꯝ ꯏꯟ ꯂꯥꯏꯐ
ꯑꯣ ꯅꯣꯏ ꯑꯦꯝ ꯏꯟ ꯂꯥꯏꯐꯅꯦ ꯑꯗꯨꯗꯤ ꯀꯅꯥꯔꯣꯏ
ꯀꯩꯅꯣꯗ ꯏꯌꯥꯝꯕ ꯀꯅꯥ ꯀꯅꯥ ꯆꯠꯂꯤꯅꯣ ꯏꯌꯥꯝꯕ ꯋꯥꯜꯀꯤꯡꯁꯤꯕꯣ
ꯑꯁ ꯑꯩꯈꯣꯏ ꯁꯤꯗ ꯑꯉꯥꯡ ꯈꯔ ꯂꯩꯔꯤ ꯃꯕꯨꯛ ꯏꯀꯪ ꯀꯪꯕ ꯆꯥ ꯇꯨꯝ ꯇꯧꯔ ꯂꯩꯕ ꯈꯔ ꯂꯩ
ꯁꯃꯥꯏ ꯌꯥꯝ ꯍꯣꯏ ꯆꯠꯄꯗꯗꯤ ꯑꯩꯈꯣꯏꯗꯤ ꯆꯠꯃꯤꯟꯅꯅꯕ ꯃꯤꯁꯨ ꯂꯩꯇꯕꯅꯤꯅ ꯍꯦꯛ ꯍꯧꯔꯨꯕ ꯑꯩꯈꯣꯏ ꯑꯉꯥꯎꯕ ꯇꯥꯏꯗꯣ
ꯔ ꯅꯪꯁꯨꯅꯤ ꯍꯪ ꯆꯠꯂꯂꯣꯏꯔꯦ ꯀꯩꯗꯧꯔꯒꯦ
ꯑꯗꯨꯅꯦ ꯏꯌꯥꯝꯕꯗ ꯉꯁꯤ ꯑꯩꯅ ꯍꯧꯔꯛꯏꯁꯦ ꯍꯌꯦꯡ ꯍꯦꯛꯇ ꯍꯧꯔꯁꯦꯅ
ꯍꯧꯔꯁꯤ ꯀꯩꯅꯣꯅꯦ ꯍꯌꯦꯡ ꯑꯌꯨꯛ ꯁꯥꯔ ꯁꯨꯝ ꯉꯟꯅ ꯍꯧꯗꯣꯛꯂꯛꯑꯣ ꯑꯗꯨꯒ ꯑꯗꯨꯝ ꯆꯠꯂ ꯑꯗꯨꯝ
ꯏꯌꯥꯝꯕ ꯒꯨꯂꯤꯒꯤ ꯃꯇꯥꯡꯁꯤꯕꯨ ꯑꯌꯥꯝꯕ ꯈꯪꯕ꯭ꯔꯣ ꯀꯩꯀꯩ ꯍꯥꯏꯗꯤ ꯁꯨꯝ ꯏꯁꯥꯒꯤ ꯁꯄ꯭ꯂꯤꯃꯦꯟ ꯑꯣꯏꯅ ꯆꯥꯕ ꯌꯥꯕ ꯒꯨꯂꯤ ꯀꯩ ꯀꯩ
ꯑꯣ ꯑꯗꯨ ꯑꯗꯨ ꯆꯥꯡꯅꯉꯥꯏ ꯀꯩꯅꯣꯗꯣ ꯚꯤꯇꯥꯃꯤꯟ ꯑ ꯀꯔꯤ ꯀꯔꯤ ꯀꯔꯤ ꯀꯔꯤ ꯚꯤꯇꯥꯃꯤꯟ ꯕꯤ ꯕꯤꯗ ꯀꯥꯎꯕꯨ ꯀꯥꯎꯒꯔꯦꯅꯦ ꯕꯤꯇꯥꯃꯦꯟ ꯀꯌꯥꯅꯣꯝꯃ ꯆꯥꯕꯅꯤ ꯅ ꯍꯣꯏ ꯖꯤꯝ ꯁꯥꯟꯅ ꯀꯥꯟ ꯆꯥꯕꯗꯣ ꯀꯔꯤ ꯅꯣ ꯑꯩ
ꯕꯥꯏꯇꯥꯃꯤꯟ ꯕꯤ ꯇꯨꯌꯦꯜꯞ ꯑꯣꯏꯗꯣꯏꯔꯣ
ꯑꯗꯨꯏꯗꯨ ꯆꯥꯕ ꯑꯗꯩ ꯁꯔꯨꯒꯤ ꯁꯔꯨꯒꯤ ꯑꯃꯒ ꯆꯥꯕꯅꯦ
ꯑꯥ ꯅꯅꯥꯔꯁ ꯀꯦꯀꯥꯒꯤ
ꯑꯣꯖ ꯁꯥꯟꯅ ꯀꯥꯟꯅ ꯆꯥꯕ ꯕꯣꯗꯤ ꯑꯃ ꯂꯩꯌꯦꯕ ꯑꯗꯨꯝ ꯁꯥꯟꯅꯗ꯭ꯔꯒꯁꯨ ꯆꯕ
ꯑꯥꯎ
ꯑꯗꯨꯏꯗꯨꯣ ꯑ
ꯀꯣꯂꯥꯖꯦꯟ ꯌꯥꯎꯋꯦ ꯍꯥꯏꯌꯦ ꯑꯩ ꯁꯤꯒꯨꯂꯤ ꯌꯦ ꯁꯠꯂꯛꯄꯅꯦꯕꯀꯣ
ꯑꯥ
ꯀꯣꯂꯥꯖꯦꯟ ꯌꯥꯎꯕ ꯍꯥꯏ ꯀꯣꯂꯥꯖꯦꯟꯁꯤ ꯀꯩꯅꯣ ꯀꯥꯟꯗꯁꯨ ꯃꯉ
ꯀꯣꯂꯥꯖꯦꯡ ꯌꯥꯎꯕꯗꯣ ꯀꯩꯅꯣꯒꯤ ꯑꯣꯏꯔꯝꯃꯤꯍꯦ ꯑꯩꯈꯣꯏꯒꯤ ꯀꯣꯂꯥꯖꯦꯟꯗꯨꯗꯤ ꯑꯩꯈꯣꯏꯒꯤ ꯁꯔꯨꯒꯤꯗꯤ ꯁꯔꯨ ꯀꯪꯈꯠꯄꯒꯤꯅꯦ ꯇꯧ ꯇꯧ ꯍꯛꯆꯥꯡꯗ ꯑꯩꯈꯣꯏꯒꯤ ꯏꯅꯔꯖꯤ ꯄꯤꯕ ꯍꯥꯏꯇꯥꯔꯦꯅꯦ ꯆꯥꯕ ꯊꯛꯄ ꯌꯥꯗꯕ ꯑꯒꯥꯥꯡ ꯆꯥ ꯊꯛ ꯌꯥꯔꯝꯕꯗ ꯃꯤꯁꯨ ꯁꯣꯟꯕ ꯈꯔ ꯁꯣꯟꯕ ꯈꯔ ꯃꯣꯏꯅ ꯃꯄꯥꯡꯒꯟꯕꯤꯌꯨ ꯉꯥꯏ ꯨꯜꯂꯤꯒꯒ ꯇ
ꯎꯝ ꯑꯩ ꯉꯁꯥꯏ ꯀꯩꯅꯣꯒꯤ ꯀꯣꯂꯥꯖꯣꯟ ꯂꯧꯔꯛꯑꯦ ꯑꯗꯨꯗꯨꯒ ꯑꯜꯇ꯭ꯔꯥ ꯃꯅꯦꯁꯤꯝ ꯑꯃꯅꯦ ꯑꯗꯒꯤꯗꯤ ꯍꯦꯛ ꯑꯌꯥꯝꯕ ꯂꯝꯕꯤ ꯆꯦꯟꯕ ꯍꯧꯅꯤꯅ ꯑꯗꯨꯗꯒꯤ ꯑꯣꯃꯦꯒꯥ ꯊ꯭ꯔꯤ ꯐꯤꯐꯇꯤꯁꯤꯅꯦ
ꯑ ꯑꯣꯃꯦꯒꯥꯥꯗꯨꯁꯨ ꯂꯧꯔꯑꯦ
ꯑ ꯑꯣ ꯃꯃꯦꯒꯥ ꯊ꯭ꯔꯤ ꯐꯤꯞꯇꯤ ꯑꯁꯤ ꯂꯣꯔꯦ
ꯍ ꯑꯣ ꯃꯒꯥꯥꯗꯁꯨ ꯆꯥꯕꯅꯦ ꯖꯤꯖꯥꯅ ꯀꯥ ꯀꯅ
ꯚꯇꯝꯤꯟ ꯗꯤ ꯊ꯭ꯔꯤꯁꯤ ꯂꯣꯏꯔꯦ ꯚꯇꯝꯤꯟ ꯕꯤ ꯑ ꯑꯁꯔꯅꯦ
ꯑ
ꯌꯥꯝ ꯑꯃ ꯑꯣꯃꯦꯒꯥ ꯅꯠꯇꯕ ꯑꯃ ꯑꯩꯈꯣꯏꯒꯤ ꯑꯩꯈꯣꯏꯒꯤ ꯁꯝꯒꯁꯨ ꯌꯥꯝ ꯐꯒꯠꯄ ꯍꯥꯏꯇꯥꯥꯔꯦꯀꯣ
ꯑꯥ
ꯚꯥꯏꯇꯥꯃꯤꯟ ꯀꯔꯝꯕ ꯚꯥꯏꯇꯥꯃꯤꯟꯅ ꯀꯥꯎꯔꯦ ꯑꯁ ꯑꯁꯪꯕ ꯃꯆꯨ ꯑꯣꯏ ꯑꯁꯪꯕ ꯃꯆꯨꯗꯣ ꯑꯣꯏꯕꯅꯤꯅꯦ ꯑꯌꯥꯝꯕ ꯈꯪꯕꯤꯔꯤꯕ
ꯁꯝꯒꯤꯗꯨꯗꯤ ꯀꯩꯅꯣ ꯑꯣꯏꯗꯣꯏꯅꯤꯅꯦ ꯑꯩꯈꯣꯏꯒꯤ ꯑ ꯀꯔꯤ ꯀꯔꯤ ꯀꯔꯤ ꯀꯔꯤ ꯀꯔꯤ ꯀꯔꯤ ꯍꯥꯏ ꯈꯔꯦꯅꯦ ꯁꯝꯒꯤꯗꯨ ꯀꯥꯎ ꯑꯣꯏꯔꯤꯅꯦ ꯍꯧꯖꯤꯣꯏꯛ ꯒꯨꯂꯤ ꯀꯩꯅꯣꯁꯨ ꯂꯩꯕꯅꯦꯕ ꯁꯝꯒꯤꯗꯤ ꯁꯝ ꯐꯅꯉꯥꯏꯗꯤ ꯑ ꯍꯥꯏꯗꯤ ꯁꯝꯗꯣ ꯐꯅꯉꯥꯏꯗꯤ ꯃꯄꯥꯡꯒꯜ ꯀꯜꯂ ꯂꯩꯅꯉꯥꯏꯗꯤ ꯑꯩꯈꯣꯏꯒꯤ ꯑ ꯀꯩꯅꯣꯅꯦꯕ ꯃꯤꯊꯥꯏꯒꯨꯝꯕ ꯍꯥꯏꯇꯥꯔꯦꯅꯦ ꯃꯊꯥꯏꯒꯨꯝꯕ ꯐꯪꯕꯅꯦꯕ ꯑꯗꯨꯏꯗꯣ ꯀꯧꯇꯥꯗ ꯂꯨꯄꯥ ꯀꯌꯥꯅꯣ ꯆꯥꯇ꯭ꯔꯨꯛ ꯀꯨ ꯀꯌꯥꯅꯣꯒꯤ ꯑꯗꯨꯝ ꯇꯧꯕꯅꯦ ꯑꯗꯨꯏꯗꯣ ꯑꯗꯨꯏꯗꯣ ꯑꯗꯨꯝ ꯊꯥ ꯑꯃ ꯀꯨꯟꯊ꯭ꯔꯥ ꯑꯍꯟꯕꯅꯦ ꯑꯗꯨ ꯊꯥ ꯑꯃ ꯑꯗꯨꯝ ꯆꯥ ꯌꯥꯝꯕꯅꯦ ꯑꯗꯨꯝ ꯁꯗꯣ ꯏꯁꯇ꯭ꯔꯣꯡꯅ ꯀꯝꯒꯥꯏꯇꯥꯔꯦ ꯑꯗꯨ ꯏꯗꯤ ꯃꯈꯟ ꯃꯈꯟ ꯌꯥꯝ ꯊꯣꯛꯏꯅ ꯒ꯭ꯌꯥꯟ ꯇꯥꯗꯦꯗ ꯁꯝ ꯅꯨꯡ ꯐꯅꯉꯥꯏꯁꯤ ꯍꯥꯏꯌꯨꯅꯦ ꯆꯥꯕ꯭ꯔꯣ
ꯇꯥꯏ ꯇꯥꯏ ꯑꯌꯥꯝꯕ ꯇꯥꯏ
ꯑꯣ ꯏꯁꯨ ꯀꯅꯦꯌꯦ ꯀꯅꯣꯅꯤ
ꯅꯅꯥꯎꯖꯦ ꯍꯦꯛꯇ ꯇꯨꯝꯅꯤꯡꯉꯛꯄ ꯆꯥꯛ ꯆꯥꯁꯤꯁꯤꯡꯅꯤꯅ ꯍꯦꯛꯇ ꯋꯥꯈꯜꯁꯦ ꯍꯦꯛꯇ ꯅꯥꯎꯒ ꯏꯌꯥꯝꯕ ꯁꯥꯅꯅꯤꯡꯕ ꯋꯥꯔꯤꯗꯨ ꯍꯦꯛꯇ ꯀꯥꯎꯈꯤꯕ
ꯆꯥꯛ ꯆꯥꯛꯇꯨ ꯆꯥꯔꯒ ꯀꯩꯅꯣꯗꯣ ꯚꯤꯇꯥꯃꯤꯟꯗ ꯑꯃꯨꯛ ꯊꯛꯆꯤꯜꯂꯣ ꯑꯗꯩꯗꯨꯝ ꯑꯨꯏꯔꯛꯑꯗꯨꯅꯤ
ꯑꯗꯨꯅꯦ ꯏꯁꯥꯁꯦ ꯍꯦꯛꯇ ꯍꯥꯏꯔꯠꯄꯖꯤꯗꯅꯤꯅꯦ ꯃꯅꯥꯎꯁꯦ
ꯑꯩ ꯂꯝꯖꯦꯟ ꯆꯣꯟꯕꯩ ꯒꯨꯂꯤ ꯃꯌꯥꯝ ꯂꯩꯖꯤꯜꯂꯩ ꯆꯥꯒꯦꯔꯣ
ꯑꯥ ꯀꯩꯅꯣ ꯇꯧꯕ ꯏꯁꯥꯒꯤ ꯈꯔ ꯋꯥꯠꯄꯅꯤꯅ ꯑꯃꯨꯛꯁꯨꯝ ꯗꯦꯂꯤ ꯔꯨꯇꯤꯟ ꯑꯣꯏꯅ ꯁꯨꯝ ꯆꯥꯖꯤꯔꯅ ꯂꯝꯖꯦꯟ ꯈꯔ ꯈ ꯆꯦꯜꯂꯒ
ꯑꯩꯕꯨꯗꯤ ꯍꯥꯟꯅ ꯑꯩꯅ ꯂꯝꯖꯦꯜꯗꯣ ꯂꯝꯖꯦꯜꯕꯨꯗꯤ ꯀꯛ ꯀꯛ ꯌꯦꯟꯕꯗꯨꯕꯨꯗꯤ ꯀꯩ ꯆꯥꯗ꯭ꯔꯖꯨ ꯌꯥꯕꯅꯦꯕ ꯀꯩ ꯆꯥꯗ꯭ꯔꯖꯨ ꯌꯥꯕꯅꯦ ꯍꯥꯏꯗꯤ ꯀꯩꯅꯣꯒꯨꯝꯕ ꯌꯦꯔꯨꯝꯒꯨꯝꯕ ꯀꯩꯒꯨꯝꯕ ꯈꯔ ꯆꯥꯔ ꯌꯥꯏꯗꯅ
ꯑꯗ ꯑꯩꯅ ꯄꯥꯝꯃꯤꯁꯤꯅ ꯅꯅꯥꯎꯁꯦ ꯍꯟꯗꯛꯁꯦ ꯊꯛ ꯈꯔ ꯁꯣꯟꯖꯜꯂꯨꯔꯦ
ꯎꯝ
ꯁꯨꯕꯁꯤꯗ ꯍꯥꯟꯅ ꯀꯩꯅꯣ ꯇꯧꯋꯦ ꯈꯪꯗꯕ ꯍꯥꯏꯇꯥꯔꯦ ꯍꯥꯏꯗꯤ ꯅꯥꯏ ꯈꯪ ꯀꯩꯅꯣꯗꯣ ꯏꯁꯥ ꯈ꯭ꯋꯥꯡ ꯅꯥꯕꯅꯦꯕ ꯑꯗꯨꯗꯨꯒꯤ ꯈꯔ ꯒꯨꯂꯤ ꯀꯩꯀꯩ ꯆꯥꯍꯧꯁꯤꯔ ꯍꯥꯏꯅ
ꯎꯝ ꯍꯣꯏꯅꯦ ꯍꯥꯏ ꯑꯗꯨꯕꯨꯗꯤ ꯌꯥꯏꯌꯦ ꯑꯗꯣ ꯂꯝꯖꯦꯟꯗꯣ ꯁꯨꯃꯥꯏꯅ ꯐꯖꯅ ꯈꯔ ꯐꯖꯅ ꯆꯦꯜꯂꯗꯤ ꯄ꯭ꯔꯣꯇꯤꯟꯒꯨꯝꯕꯗꯣ ꯈꯔ ꯆꯥꯔꯗꯤ ꯆꯥꯕ ꯑꯗꯨ ꯅꯠꯇ꯭ꯔꯗꯤꯀꯣ ꯄ꯭ꯔꯣꯇꯤꯟ ꯆꯥꯎꯕ꯭ꯔ ꯍꯥꯏꯔ ꯀ꯭ꯋꯥꯏ ꯀꯥꯟꯅꯁꯦ ꯐꯥꯏꯕꯔꯗꯣ ꯄ꯭ꯔꯣꯇꯤꯟꯒꯅꯦꯕ ꯈ꯭ꯋꯥꯏ ꯀꯥꯟꯅꯩꯁꯦ ꯍꯛꯆꯥꯡꯗ ꯑꯇꯣꯞꯄ ꯃꯌꯥꯝ ꯆꯥ ꯄ꯭ꯔꯇꯤꯟ ꯍꯧꯖꯤꯛ ꯄ꯭ꯔꯣꯔꯇꯤꯟ ꯃꯌꯥꯝ ꯊꯣꯛꯏꯗꯅ
ꯎꯝ
ꯄ꯭ꯔꯣꯇꯤꯟ ꯖꯤꯝ ꯁꯥꯟꯅ ꯀꯥꯡꯕꯨꯅ ꯆꯥꯏ ꯄ꯭ꯔꯣꯇꯤꯟ ꯆꯥꯔꯤꯁꯦ ꯁꯤꯁꯦ ꯑꯩꯈꯣꯏꯅ ꯑꯇꯣꯞꯄ ꯅꯪꯅ ꯄ꯭ꯔꯣꯇꯤꯟ ꯆꯥꯔ ꯑꯗꯨꯒꯤ ꯄꯣꯇꯤꯟ ꯍꯧꯖꯤꯛꯀꯤ ꯀꯧꯇꯥꯥ ꯊꯣꯛꯏꯕ ꯑꯗꯨ ꯆꯥꯔꯣꯏ ꯍꯥꯏꯔꯗꯤ ꯑꯩꯈꯣꯏꯅ ꯌꯦꯔꯨꯝꯒꯨꯝꯕ ꯑꯗꯒꯤ ꯌꯦꯟꯒꯨꯝꯕ ꯁꯤꯒꯨꯝꯕꯁꯤ ꯌꯥꯝ ꯆꯥꯗꯧꯅꯦꯕ ꯑꯣ ꯑꯗꯨ ꯃꯌꯥꯝ ꯑꯃ ꯆꯥꯔꯖꯨ ꯑꯗꯨ ꯑꯩꯈꯣꯏꯅ ꯅꯣꯡꯃꯅ ꯗꯔꯀꯥꯔ ꯑꯣꯏꯕ ꯄ꯭ꯔꯣꯇꯤꯟꯗꯣ
ꯎꯝ
ꯉꯝꯗꯦꯕ ꯑꯗꯣ ꯐꯪꯕ ꯉꯝꯗꯕꯗꯨꯅꯅꯦ ꯖꯤꯝ ꯁꯥꯟꯅꯕ ꯅ ꯀꯧꯇꯥꯗꯩ ꯄꯣꯠꯇꯤ ꯅꯣꯏꯅ ꯏꯁꯀꯨꯞ ꯏꯁꯀꯨꯞ ꯆꯥꯏꯗꯣ ꯑꯗꯨꯃꯥꯏꯅ ꯆꯥꯗꯣꯏꯅꯦꯕ ꯑꯗꯣ ꯄ꯭ꯔꯣꯇꯤꯟꯒ ꯐꯥꯏꯕꯔꯒ ꯐꯥꯏꯕꯔꯒ ꯁꯤꯟꯅꯦꯕ ꯌꯥꯝ ꯗꯔꯀꯥꯔ ꯑꯣꯏꯁꯦ ꯍꯛꯆꯥꯡꯗ ꯑꯇꯣꯝꯄꯗꯤ ꯀꯥꯔꯕꯣꯍꯥꯏꯗ꯭ꯔꯦꯠ ꯀꯍꯥꯏꯗꯤ ꯑꯦ ꯌꯥꯝ ꯆꯥꯁꯤꯟꯕ ꯗꯀꯥ ꯑꯣꯏꯗꯦꯕ ꯁꯤꯗꯤ ꯈꯤꯇꯪ ꯈꯔ ꯈꯔꯗ ꯆꯥꯎꯋꯦ ꯑꯗꯣ ꯏꯅꯔꯖꯤ ꯈꯤꯇꯪ ꯁꯨꯅꯉꯥꯏ ꯈꯛꯇꯅꯦꯕ ꯑꯗꯨꯒ ꯅꯪꯒꯤ ꯍꯧꯖꯤꯛꯀꯤ ꯅꯁꯥꯗꯨꯗ ꯏꯅꯔꯖꯤꯗꯣ ꯃꯦꯟꯇꯦꯟ ꯇꯧꯔꯒ ꯑꯗꯗꯒꯤ ꯃꯄꯥꯡꯒꯟ ꯀꯜꯂ ꯂꯩꯍꯟꯕꯗꯨꯗꯤ ꯄ꯭ꯔꯣꯇꯤꯟꯒ ꯐꯥꯏꯕꯔꯗꯣ ꯑꯗꯨꯒ ꯅꯪꯅꯦꯕ ꯀꯥꯔꯕꯣꯍꯥꯏꯗ꯭ꯔꯦꯠ ꯃꯌꯥꯝ ꯆꯥꯁꯤꯜꯂꯒ ꯅꯪꯒꯤ ꯍꯛꯆꯥꯡ ꯅꯣꯛꯈꯠꯂꯛꯇꯣꯏꯗ ꯐꯦꯠꯇꯣ ꯍꯦꯟꯒꯠꯂꯛꯏꯗꯣ ꯑꯗꯤ ꯅꯪꯅ ꯀꯥꯕꯥꯣꯍꯏꯗ꯭ꯔꯦꯠꯇꯨ ꯍꯣꯔꯦꯟ ꯀꯩꯅꯣꯗ ꯑꯣꯟꯊꯣꯛꯂꯛꯀꯅꯤꯗꯨꯅ ꯁꯨꯒꯔ ꯑꯣꯟꯊꯣꯛꯀꯅꯤꯗꯅ ꯀꯥꯔꯕꯣꯍꯥꯏꯗ꯭ꯔꯦꯠꯇꯨꯅ ꯁꯨꯒꯔ ꯑꯣꯟꯊꯣꯛꯂꯛꯑꯅꯤ ꯑꯗꯩꯗꯤ ꯅꯪꯅ ꯏꯅꯔꯖꯤ ꯁꯨꯒꯔ ꯑꯣꯟꯊꯣꯛꯂꯛꯄ ꯍꯥꯏꯁꯦ ꯏꯅꯔꯖꯤꯅꯦꯕ ꯑꯗꯨ ꯏꯅꯔꯖꯤ ꯃꯌꯥꯝꯗꯣ ꯅꯪ ꯁꯤꯖꯤꯟꯅꯗꯅ ꯑꯗꯨꯝ ꯂꯩꯈ꯭ꯔꯒꯗꯤ ꯍꯣꯔꯦꯟ ꯑꯅꯣꯏꯕ ꯍꯥꯏꯗꯣ ꯐꯦꯠꯇ ꯑꯣꯊꯣꯛꯂꯛꯇꯕ ꯇꯨꯡꯕ ꯂꯩꯈꯤ ꯀꯥꯟꯗ ꯑꯗꯨ ꯐꯦꯠꯇ ꯑꯣꯟꯊꯣꯛꯄꯗꯨ ꯀꯥꯟꯅꯗꯦꯗꯅ ꯈꯔ ꯅꯪꯗꯤ ꯅꯣꯡꯃꯒꯤ ꯆꯪꯐꯝ ꯊꯣꯛꯄ ꯀꯥꯟꯅꯕ ꯀꯥꯔꯕꯥ ꯍꯔꯦꯠꯇꯨ ꯈꯛꯇꯪ ꯄꯤꯔꯒ ꯑꯗꯨꯒ ꯅꯪꯒꯤ ꯍꯛꯆꯥꯡꯗ ꯃꯁꯟꯗ ꯀ ꯀꯥꯟꯅꯕ ꯑꯗꯒꯤ ꯑꯇꯣꯞꯄ ꯐꯥꯏꯕꯔꯒꯨꯝꯕ ꯆꯥꯔꯒ ꯀꯥꯟꯅꯕꯗꯨꯅ ꯑꯃꯨꯛ ꯃꯌꯥꯝ ꯑꯃ ꯀꯥꯟꯔꯛꯇꯣꯏꯅꯣ ꯍꯛꯆꯥꯡ ꯈꯨꯗꯤꯡꯃꯛꯇ ꯅꯨꯡꯇꯤꯒꯤ ꯆꯥꯪꯗ ꯌꯥꯗꯕꯅꯦꯕ ꯑꯗꯨꯒꯨꯝꯕꯗꯣ ꯑꯗꯣ ꯂꯝꯖꯦꯟꯒꯨꯝꯕ ꯖꯤꯝꯒꯨꯝꯕ ꯁꯥꯟꯅꯕ ꯐꯖꯅ ꯁꯥꯟꯅꯕ ꯀꯥꯡꯕꯨꯗꯤ ꯄ꯭ꯔꯣꯇꯤꯟꯅꯥꯊꯛꯗꯣ ꯐꯥꯏꯕꯔ ꯐꯖꯅ ꯆꯥꯔꯒ ꯑꯗꯨꯅ ꯄ꯭ꯔꯣꯔꯇꯤꯟꯒꯤꯗꯣ ꯀꯧꯇꯥ ꯂꯩꯔꯒ ꯍꯥꯟꯅ ꯐꯖꯅꯖꯦꯟ ꯐꯖꯅ ꯌꯥ ꯍꯥꯏꯔꯗꯤ ꯑꯗꯨꯒꯨꯝꯕꯗꯣ ꯂꯩꯔꯒ ꯑꯣꯏꯅ ꯆꯥꯕ ꯑꯗꯨꯏꯗꯤ ꯌꯥꯔꯦ ꯍꯥꯏꯗꯤ ꯅꯪꯅ ꯅꯨꯡꯇꯤꯒꯤ ꯆꯦꯟꯕꯗꯨ ꯏꯅꯔꯖꯤ ꯗꯥꯎꯟ ꯆꯠꯂꯛꯀꯅꯦꯕ ꯅꯪ ꯅꯨꯡꯇꯤꯒꯤ ꯂꯝꯕꯤ ꯁꯨꯝꯦꯟ ꯁꯨꯝ ꯆꯦꯟꯕꯕꯁꯤꯀꯣ ꯀꯩꯝꯇ ꯆꯥꯗ꯭ꯔꯒꯗꯤꯅꯦ ꯅꯪꯅ ꯍꯥꯟꯅ ꯆꯦꯜꯂꯤꯕ ꯏꯁꯇꯦꯃꯤꯅꯥꯅ ꯊꯪ ꯉꯝꯃꯣꯏꯕ ꯉꯝꯗꯕꯅꯦꯕ ꯑꯗꯣ ꯍꯧꯖꯤꯛꯇꯤ ꯄ꯭ꯔꯣꯇꯤꯟ ꯐꯥꯏꯕꯔꯗꯣ ꯐꯖꯅ ꯆꯥꯔꯗꯤ ꯏꯁꯇꯤꯃꯤꯅꯗꯣ ꯍꯟꯗꯔꯣꯏꯗꯔ꯭ꯤꯕ ꯅꯪ ꯆꯦꯜꯂꯤꯒꯩ ꯍꯦꯟꯒꯠꯂꯛꯀꯗꯣꯏꯅꯦ
ꯆꯨꯝꯃꯦꯗ ꯑꯗꯨꯕꯨꯗꯤ
ꯑꯗꯨꯅ ꯑꯗꯨꯒꯨꯝꯕꯗꯨꯁꯨ ꯈꯔ ꯑꯗꯣ ꯍꯧꯖꯤꯛꯄꯨꯗꯤ ꯋꯥꯀꯤꯡ ꯆꯠꯄ ꯆꯦꯟꯕ ꯈꯣꯠꯄꯅꯤꯅ ꯀꯩ ꯆꯥꯗꯔꯁꯨ ꯆꯥꯔꯝꯅꯤꯗ ꯈꯔ ꯀꯩ ꯆꯥꯗꯦꯗ ꯑꯩꯅꯋꯥ ꯅꯍꯥꯟꯋꯥꯏꯩꯅ ꯀꯩꯀꯩ ꯂꯝꯕꯤꯟ ꯆꯦꯟꯟꯕ ꯈꯣꯠꯄ ꯁꯨꯝ ꯑꯅꯤ ꯆꯦꯜꯂꯤꯉꯩ ꯃꯇꯝꯗ ꯆꯥꯔꯝꯕꯩ ꯋꯥꯅꯤ ꯀꯧꯇꯥꯛ ꯀꯧꯇꯥꯛ ꯆꯥꯅꯦꯕ ꯄꯣꯠꯇꯦꯜ ꯂꯩ ꯂꯩꯗꯅ ꯑꯗꯨ ꯅꯠꯇ꯭ꯔꯒ ꯏꯅꯔꯖꯤ ꯐꯪꯉꯝꯗꯦꯕ ꯂꯝꯖꯦꯟꯗꯣ ꯍꯥꯟꯅ ꯆꯥꯗꯅ ꯆꯦꯜꯂ ꯌꯦꯡ ꯀꯥꯟꯗꯨꯗ ꯉꯁꯤ ꯆꯦꯟꯈꯤꯕ ꯏꯁꯄꯤꯠ ꯉꯁꯤ ꯆꯦꯟꯈꯤꯕ ꯀꯩꯅꯣꯗꯣ ꯃꯐꯝꯗꯣ ꯑꯗꯨꯗ ꯌꯧꯕꯕꯧ ꯉꯝꯃꯛꯇꯕ ꯋꯥꯔꯛꯄ ꯈꯔꯤ ꯍꯦꯟꯅ ꯏꯁꯇꯦꯃꯤꯅꯥ ꯂꯩꯔꯛꯇꯕ ꯑꯗꯒꯤ ꯆꯦꯟꯕꯗ ꯋꯥꯕ ꯅꯥꯟꯁꯤꯜꯂꯛꯄꯗꯣ ꯑꯗꯨꯃꯥꯏ ꯌꯥꯝ ꯇꯧꯋꯦꯕ ꯑꯗꯣ ꯄꯣꯔꯇꯤꯟ ꯅꯨꯡꯇꯤꯒꯤ ꯆꯥꯗ ꯌꯥꯗꯦꯀꯣ ꯅꯪ ꯏꯁꯇꯦꯃꯤꯅꯥꯗꯣ ꯑꯗꯨꯝ ꯍꯟꯗꯕꯅꯦꯕ ꯆꯥꯡ ꯌꯥꯥꯡ ꯆꯦꯟꯕ ꯉꯝꯕꯅꯦꯕ ꯑꯗꯨꯝ ꯋꯥꯗꯕꯤꯗ ꯑꯗꯩ ꯂꯝꯖꯦꯟꯗꯨ ꯆꯦꯟꯁꯤꯟꯒꯦꯗꯒ ꯊꯛꯅꯕ ꯄ꯭ꯔꯤꯋ ꯑ ꯋꯔꯥꯛ ꯑꯥꯎꯠ ꯀ ꯌꯥꯝ ꯂꯩꯌꯦꯕ ꯑꯗꯩ ꯄ꯭ꯔꯤ ꯋꯥꯋꯔꯥꯛ ꯑꯥꯎꯠ ꯀꯅꯣ ꯊꯛꯄ ꯑꯗꯨꯃꯥꯏꯅ ꯀꯟꯅ ꯆꯦꯟꯒꯦ ꯍꯥꯏꯔꯒꯅ ꯑꯗꯨ ꯅꯪ ꯉꯥꯛꯇꯅꯤ ꯇꯧꯅꯔꯤꯅꯦ ꯑꯁ ꯑꯗꯨ ꯅꯪꯁꯨ ꯅꯪꯒꯤ ꯍꯈꯣꯏꯒꯤ ꯒꯨꯂꯤ ꯃꯌꯥꯝꯗꯣ ꯆꯥꯕꯨꯗꯤ ꯐꯩꯕ ꯑꯣꯃꯦꯒꯥꯒꯨꯝꯕꯗꯨꯕꯨꯗꯤ ꯑꯗꯨꯝ ꯆꯥꯅꯕꯅꯦ ꯑꯗꯣ ꯑꯇꯣꯞꯄ ꯒꯨꯂꯤ ꯃꯃꯥꯟ ꯇꯥꯗꯕꯗꯤ ꯆꯖꯤꯜꯂꯨꯅꯨꯍꯦ ꯍꯌꯦꯡ ꯍꯛꯆꯥꯡ ꯁꯣꯛꯉꯥꯏ ꯈꯛꯇꯪ
ꯆꯥꯔꯣꯏꯗ ꯑꯗꯨꯕꯨꯗꯤ ꯆꯥꯗꯦꯗ
ꯏꯌꯥꯝꯕ ꯍꯣꯏꯁꯦ ꯑꯉꯥꯡꯈꯩ ꯒꯦꯝ ꯁꯥꯟꯅꯕ ꯂꯥꯛꯕ ꯀꯩꯝ ꯇꯧꯔꯤꯅꯦ ꯈꯔ ꯂꯥꯡꯒꯨꯝꯕ ꯍꯔꯥꯎꯅ ꯇꯥꯕ
ꯑꯃ ꯑꯃꯃꯨꯛ ꯂꯥꯛꯑꯦ
ꯀꯔꯝꯕ ꯑꯉꯥꯡꯅꯣ ꯂꯥꯛꯏꯖꯤꯅ ꯑꯁ
ꯅꯣꯏ ꯋꯥꯗ ꯃꯥ ꯃꯗꯨ ꯐꯊ ꯀꯤꯗꯣ
ꯑꯣ ꯃꯁꯝ ꯀꯩꯅꯣ ꯑꯩꯈꯣꯏꯒꯤ ꯃꯁꯝ ꯈꯔ ꯂꯟꯕ ꯑꯅꯣꯛ ꯎꯞꯄꯗꯣ
ꯍꯣꯏ ꯑꯗꯨ ꯃꯨꯛ ꯂꯥꯛꯑꯦ
ꯆꯨꯝꯗꯣꯏꯅꯤꯅꯦ ꯃꯗꯨꯏ ꯑꯉꯥꯡꯗꯨꯁꯨ
ꯍꯣꯏ ꯖꯨ ꯁꯣꯝ ꯅꯥꯀꯟꯗ ꯊꯕꯛ ꯑꯃ ꯇꯧꯔꯨꯒꯤꯒꯦ ꯑꯗꯨꯒ ꯑꯃꯨꯛ ꯇꯧꯔꯛꯑꯣ
ꯍꯣꯏ ꯏꯌꯥꯝꯕ ꯊꯝ ꯊꯝꯃꯦ